ꯍꯜꯂꯣ
ꯑꯁ ꯈꯪꯉꯦꯍꯦ
ꯇꯥꯕ꯭ꯔꯣ
ꯇꯥꯏꯌꯦ
ꯆꯥ ꯆꯔꯕꯣ
ꯆꯥꯛ ꯆꯥꯗ꯭ꯔꯤ
ꯎꯝ ꯀꯔꯤꯒꯤ ꯌꯥꯍꯧ ꯊꯦꯡꯉꯦꯍꯦ ꯍꯧꯖꯤꯛ ꯍꯧꯖꯤꯛꯄꯥꯎ ꯆꯥꯗ꯭ꯔꯤꯁꯤꯗꯤ
ꯑꯩꯗꯤ ꯆꯥꯛ ꯌꯥꯝ ꯊꯦꯡ-ꯊꯦꯡꯅ ꯆꯥꯏꯌꯦ ꯉꯁꯥꯏ ꯑꯌꯨꯛꯁꯨ ꯊꯦꯡꯅ ꯆꯥꯕꯀꯣ ꯑꯗꯨꯒꯤ ꯊꯦꯡ-ꯊꯦꯡꯅ ꯆꯥꯕ
ꯀꯔꯤ ꯏꯟꯁꯥꯡꯅꯣ
ꯑꯩꯗꯤ ꯌꯦꯔꯨꯝ ꯆꯥꯒꯅꯤ ꯍ ꯍ
ꯎꯝ
ꯑꯩ ꯏꯊꯟꯗ ꯂꯩꯕꯒꯤꯀꯣ
ꯎꯝ
ꯆꯥꯛ ꯆꯥꯕꯗꯣ ꯏꯀꯥꯟꯗ
ꯍꯥ
ꯏꯝꯐꯥꯟꯗ
ꯀꯩ ꯀꯔꯤ ꯇꯧꯒꯕꯔꯥ
ꯑꯩꯁꯦ ꯁꯀꯨꯜꯗ ꯌꯥꯎꯋꯦ꯫